ꯅꯪꯅ ꯉꯥꯡꯃꯗꯤ ꯇꯥꯏ ꯃꯤ
ꯐꯔ ꯍꯂꯣ
ꯍꯣꯂꯣ
ꯀꯩꯅꯣ ꯅꯪ ꯅꯪ ꯑꯣꯣꯟꯗꯅꯤ ꯌꯥꯗ꯭ꯔꯤꯁꯤ ꯅꯪꯅ ꯑꯗꯨꯝ ꯇꯥꯔꯛꯇ꯭ꯔꯤꯁꯤ ꯀꯩꯒꯤꯅꯣ ꯍꯔꯦ
ꯑꯩꯅ ꯀꯣꯜ ꯂꯥꯛꯇ꯭ꯔꯣ ꯑꯩ ꯀꯣꯜ ꯇꯧꯕ
ꯅꯪ ꯍꯪꯗ ꯂꯥꯛꯇꯦ ꯀꯩꯒꯤ ꯅꯣꯣꯡꯒꯤꯦ
ꯀꯔꯤ ꯅꯨꯡꯉꯥꯏꯁꯤꯕꯣ
ꯉ ꯄꯌꯥꯅꯤ ꯃ
ꯔ
ꯑ ꯑꯣ ꯍꯣ ꯍꯣ ꯍ
ꯑꯣꯁꯠ
ꯌꯦ ꯊꯥꯏꯒꯅꯤ
ꯋꯥꯥꯏꯅꯦꯦ ꯄꯨꯟꯁꯤꯁꯦ
ꯑ ꯑꯍꯥꯟꯕꯩꯒꯤ ꯉꯥꯏꯍꯥꯛ ꯊꯝꯗꯧꯅꯦ ꯉꯥꯏꯍꯥꯛ ꯑꯍꯥꯟꯕꯩ ꯍꯧꯔꯛꯄ ꯇꯥꯗꯕ ꯑꯣꯏ ꯃꯥꯜꯂꯤꯦ
ꯃꯥꯅꯦ ꯑꯍꯥꯟꯕ ꯑꯗꯨ ꯍꯥꯥꯛꯇꯥꯗꯤ
ꯉꯥꯏꯍꯥꯛ ꯂꯩꯔꯒ ꯉꯍꯥꯛ ꯉꯥꯏꯍꯥꯛ ꯂꯩꯔꯒ ꯇꯥꯔꯛꯑꯦꯕ ꯅꯪ ꯕꯣꯏꯁ
ꯎꯝ ꯅ ꯅ ꯃ ꯑꯗꯨ ꯇꯥꯏ ꯃꯤ
ꯑꯗꯨꯒꯔꯣꯝ ꯅꯪꯅ ꯅꯪꯅ ꯀꯣꯟꯅ ꯉꯥꯡꯉꯛꯏꯁꯦ
ꯅꯪꯅ ꯉꯥꯡꯕꯗꯨꯗꯤ ꯑꯗꯨꯝ ꯇꯥꯏ ꯑꯩꯅ ꯉꯥꯡꯕꯗꯤ ꯇꯥꯗꯕ ꯋꯥꯅꯤ ꯅꯝꯐꯨ ꯑꯟꯊꯨ ꯀꯥꯏꯈ꯭ꯔꯣ ꯑꯃ ꯂꯩꯔꯤꯁꯦ
ꯑꯃꯠꯇꯒꯥꯏꯒꯗꯔꯥ
ꯍꯣꯏ ꯑ ꯂꯩꯖ
ꯇ ꯇꯨꯡꯒꯥꯏꯔꯒꯦ
ꯑꯪ ꯉꯈꯣꯡ ꯉꯈꯣ ꯂꯥꯏꯈꯣ ꯂꯩꯕ ꯉꯝꯃꯀꯥꯟꯗ ꯇꯧꯔꯁꯦ
ꯍꯝ ꯐꯔꯦ ꯐꯔꯦ ꯐꯔꯦ
ꯑ ꯑꯥꯏꯐꯣꯟꯅ ꯄꯥꯏꯒꯦꯔꯣ
ꯍꯥꯏꯐꯣ ꯂꯩꯕ꯭ꯔꯣ ꯍꯥ ꯑ ꯇꯥꯦꯗꯤ ꯇꯔ ꯎ ꯑꯂ ꯍꯣꯏ ꯇꯥꯔꯤꯅꯦ ꯅꯪꯕꯨ ꯇꯥꯔꯨꯅꯦ ꯆꯥꯗꯀꯣ ꯌꯥꯗꯤꯣ